ꯍꯜꯂꯣ ꯇꯕ꯭ꯔꯣ
ꯑꯥꯎ ꯑꯧ ꯇꯥꯏꯌꯦ
ꯅꯨꯡꯁꯤꯠ ꯌꯥꯝ ꯁꯤꯠꯂꯤꯗ ꯐꯦꯟ ꯍꯨꯃꯕꯒꯤ ꯐꯦꯟ ꯌꯥꯝ ꯁꯥꯔꯕꯣ ꯍꯥꯏꯖꯦ ꯍꯧꯖꯤꯛꯀꯥꯟꯖꯦ
ꯍꯩꯁ ꯀꯩꯗ ꯍꯪꯉꯨꯔꯅꯤ ꯁꯥꯕꯩ ꯋꯥꯗꯦ
ꯑꯗꯨꯨꯅꯤꯅꯤ ꯅꯣꯡꯗꯨꯁꯨ ꯇꯥꯔꯛꯈꯤꯗ꯭ꯔꯦꯅꯦ ꯍꯧꯖꯤꯛꯁꯦ
ꯅꯨꯡꯗꯤ ꯃꯪꯂꯤ ꯃꯪꯂꯤ ꯇꯧꯋꯦ ꯍꯧꯖꯤꯛꯁꯨ ꯁꯥꯕꯩ ꯋꯥꯅꯤ
ꯅꯣꯡꯁꯦ ꯃꯪꯉꯒꯅꯦ
ꯎꯝ
ꯏꯪꯕ ꯍꯥꯏꯗꯣ ꯑꯣꯏꯗ꯭ꯔꯦꯕ ꯅꯣꯡꯁꯦ ꯃꯪꯉꯒ ꯑꯣꯝꯁꯥ ꯁꯥꯔ ꯂꯩꯌꯦꯕ
ꯗꯔꯖꯨ ꯏꯪꯗ꯭ꯔꯦꯗ
ꯑꯗꯣ ꯀꯩꯅꯣ ꯇꯧꯖꯦ ꯀꯂꯦꯟ ꯁꯨꯇꯤ ꯑꯝꯇꯪ ꯆꯥꯛ ꯑꯍꯥꯎꯕ ꯑꯝꯇꯪ ꯑꯏꯤꯡꯕ ꯃꯐꯝ ꯑꯝꯗ ꯆꯥꯊꯣꯛꯁꯤꯗꯅ
ꯌꯥꯏꯌꯦ ꯌꯥꯏꯌꯦ
ꯅꯣꯏꯒꯤ ꯍꯤꯡꯒꯣꯜꯗꯣ ꯂꯩ ꯊꯥꯔꯤꯉꯩꯗ ꯐꯖꯕꯅꯤꯗ ꯆꯥꯛ ꯆꯥꯅꯕꯝ ꯏꯁꯄꯣꯠ ꯆꯞ ꯆꯥꯕꯅꯦ
ꯂꯩ ꯂꯣꯏꯒ꯭ꯔꯦ ꯄꯣꯠ ꯁꯤꯟꯗꯣꯔꯦ
ꯍꯟꯗꯛꯀꯤ ꯇꯥꯒꯤꯕ ꯂꯦꯟꯗꯨꯗ ꯐꯠꯇꯦ ꯌꯥꯝ
ꯃꯤ ꯐꯅꯌꯥꯝ ꯄꯣꯠ ꯃꯥꯡꯂꯦ
ꯐꯦꯟꯗꯣ ꯈꯤꯇꯪ ꯃꯃꯥꯏꯗꯣ ꯂꯩꯊꯣꯛꯎꯗꯅ ꯅꯨꯡꯁꯤꯠꯇꯣ ꯌꯥꯝꯅ ꯍꯧꯅ ꯄꯥꯏꯁꯤꯜꯂꯦ
ꯄꯥꯏꯁꯜꯂꯛꯇ꯭ꯔꯥꯕ ꯌꯦꯡꯉꯣ
ꯑꯗꯨꯝ ꯄꯥꯏꯁꯜꯄ ꯇꯧꯏ ꯐꯦꯟꯒꯤ ꯃꯈꯣꯜ ꯌꯝ ꯇꯥꯏꯌꯦꯕ
ꯂꯥꯞꯅꯅꯤ ꯊꯥꯏꯁꯦ ꯐꯦꯟꯗꯤ
ꯈꯪꯗꯦ ꯁꯤꯒꯤ ꯃꯥꯏꯀ꯭ꯔꯐꯣꯟꯁꯤꯁꯨ ꯐꯖꯅ ꯁꯦꯟꯁꯤꯇꯤꯞꯇꯤ ꯑꯣꯏ ꯏꯃꯥ ꯍꯣꯏꯗꯤ ꯂꯩꯕ꯭ꯔꯣ ꯍꯤꯡꯒꯣꯜ ꯆꯠꯈꯤꯕ꯭ꯔꯣ
ꯆꯠꯇꯦ ꯅꯨꯡꯁꯥ ꯌꯥꯝ ꯁꯥꯏꯑꯦꯅ ꯈꯔ ꯏꯪꯊꯔ ꯆꯠꯀꯅꯤꯅ ꯆꯠꯇ꯭ꯔꯤ
ꯑꯣ ꯍꯧꯖꯤꯛ ꯂꯧ ꯏꯁꯤꯡ ꯎꯅꯔꯛꯄꯩ ꯃꯇꯝꯅꯤꯅ ꯅꯣꯏꯒꯤꯗꯤ ꯀꯃꯥꯏ ꯀꯃꯥꯏ ꯇꯧꯒ꯭ꯔꯥꯕ
ꯑꯩꯈꯣꯏ ꯐꯧꯗꯤ ꯍꯨꯟꯕ ꯍꯧꯒ꯭ꯔꯦ
ꯐꯧꯗꯤꯁꯦ ꯂꯧꯕꯨꯛꯇ ꯍꯨꯜꯂꯤꯔꯣ ꯀꯥꯏꯗ ꯍꯨꯜꯂꯤꯅꯣ
ꯂꯧꯕꯨꯛꯇ ꯍꯨꯜꯂꯦ ꯍꯟꯗꯛꯇꯤ ꯃꯣꯏꯒꯤ ꯀꯩꯕꯥ ꯑꯥ ꯁꯦꯕꯥ ꯍꯥꯏꯕ꯭ꯔꯥ ꯀꯩ ꯍꯥꯏ ꯍꯥꯏꯕ꯭ꯔꯤꯠꯇꯣ
ꯑꯣ ꯑꯣ ꯑꯥ
ꯑꯗꯨꯗꯣ ꯑꯗꯨ ꯑꯣꯏꯅ ꯇꯧꯔꯦ
ꯁꯦꯕꯥꯗꯣ ꯑꯩꯈꯣꯏꯔꯣꯝ ꯐꯖꯅ ꯊꯥꯏꯌꯦꯕꯀꯣ ꯐꯧꯁꯨ ꯐꯖꯅ ꯊꯣꯛꯄꯅꯦ ꯑꯗꯨꯒ ꯆꯥꯛꯁꯨ ꯍꯥꯎꯕ
ꯎꯝ
ꯑꯩꯈꯣꯏꯅ ꯕ꯭ꯤꯔꯌꯥꯅꯤ ꯆꯥꯕꯒꯤ ꯆꯥꯛꯇꯣ ꯈꯪꯕ꯭ꯔꯥ ꯑꯗꯨꯒꯤ ꯕꯤ꯭ꯔꯌꯥꯅꯤ ꯍꯧꯔꯒ ꯆꯥꯕꯁꯨ ꯐꯅ ꯍꯥꯎꯕꯅꯦ ꯄ꯭ꯂꯥꯎ ꯍꯧꯔꯒ
ꯌꯥꯝ ꯊꯣꯠꯂꯦ ꯍꯥꯏꯅꯦ ꯊꯣꯠꯄ꯭ꯔꯣ
ꯃꯣꯏꯗ
ꯑꯥ
ꯊꯣꯠꯇꯤ ꯊꯣꯠꯂꯒꯅꯦ ꯁꯨꯔꯄꯔ ꯐꯥꯏꯟꯒꯤ ꯏꯁꯇꯥꯏꯜꯗꯤ ꯑꯣꯏꯗꯣꯏꯅꯦꯕꯀꯣ ꯑꯗꯣ ꯊꯣꯠꯂꯒ ꯆꯥꯛ ꯍꯥꯎꯇꯕꯤꯗ ꯇꯧꯗꯕꯅꯦꯕ
ꯎꯝ ꯈꯪꯗꯦ ꯑꯩ ꯉꯥꯍꯥꯛꯃꯨꯛ ꯆꯥꯔꯛꯄꯗꯣ ꯍꯥꯎꯇꯦꯅꯦ ꯍꯣꯏꯒꯤ ꯏꯗꯣꯝꯆꯥ ꯍꯣꯏꯗ
ꯑꯦ ꯅꯣꯏꯒꯤ ꯂꯩꯍꯥꯎꯗꯨꯅꯗꯤ ꯈꯪꯗ꯭ꯔꯦ ꯑꯩꯈꯣꯏꯔꯣꯝꯒꯤ ꯁꯦꯕꯥ ꯊꯥꯅꯕꯗꯣ ꯁꯦꯕꯥ ꯉꯥꯛꯇꯅꯦ ꯍꯧꯖꯤꯛ ꯊꯥꯔꯤꯖꯦ ꯐꯖꯅ ꯍꯥꯎꯋꯦ ꯑꯩꯈꯣꯏ ꯆꯥꯒꯤꯖꯣ ꯑꯗꯨꯒ ꯆꯥꯛꯁꯨ ꯊꯣꯡꯕ ꯌꯥꯝ ꯅꯨꯡꯉꯥꯏꯕꯅꯦ
ꯆꯥꯛꯇꯣ ꯀꯨꯀꯔꯗ ꯀꯥꯝꯕ ꯌꯥꯗꯦ ꯀꯍꯥꯏꯅꯩꯅꯦ ꯄꯦꯠꯇꯅ
ꯑꯗꯨꯗꯤ ꯆꯦꯡ ꯑꯅꯧꯕ ꯑꯣꯏꯔꯝꯕ ꯋꯅꯤꯍꯦ ꯂꯣꯛꯇ ꯉꯥꯏꯔꯤꯉꯩꯒꯤ ꯐꯦꯟ ꯃꯨꯊꯠ
ꯐꯦꯟ ꯃꯨꯊꯠꯈ꯭ꯔꯕ
ꯇꯥꯕ꯭ꯔꯣ
ꯍꯥꯎ ꯍꯥꯎ
ꯐꯦꯟ ꯃꯨꯊꯠꯈ꯭ꯔꯕꯣ
ꯃꯨꯊꯠꯇ꯭ꯔꯤ
ꯎꯝ ꯇꯨꯃꯤꯟ ꯂꯩꯈꯤꯕꯗꯨꯗ
ꯎꯝ ꯃꯈꯣꯟ ꯐꯈ꯭ꯔꯕꯣ
ꯎꯝ ꯈꯤꯇꯪꯗꯤ ꯇꯞꯊꯔꯦ ꯑꯩꯈꯣꯏꯒꯤ ꯍꯧꯖꯤꯛꯀꯤ ꯁꯦꯕꯥꯗꯣ ꯑꯩꯈꯣꯏꯔꯣꯝꯗ ꯐꯖꯅ ꯊꯥꯔꯦ ꯑꯗꯨ ꯑꯩꯅ ꯅꯍꯥꯟ ꯏꯌꯥꯝꯕ ꯑꯃꯒꯤ ꯂꯧ ꯂꯣꯛꯄ ꯆꯠꯂꯨꯗ꯭ꯔꯥ ꯑꯗꯣ ꯃꯣꯏ ꯐꯧꯗ ꯁꯦꯕꯥꯅꯦꯕꯀꯣ ꯐꯧꯗꯣ ꯊꯥꯡꯒꯠꯄꯗꯅꯦ ꯂꯨꯝ ꯂꯨꯝ ꯂꯥꯎꯑꯦ ꯑꯗꯨꯒ ꯐꯧꯗꯨꯖꯨꯅꯦ ꯌꯩꯕ ꯄꯥꯏꯁꯟꯕꯗꯣ ꯑꯗꯨꯗ ꯐꯧ ꯖꯣꯔꯣ ꯖꯣꯔꯤ ꯀꯦꯟꯖꯥꯠꯅꯤꯍꯦ ꯐꯧꯗꯣ ꯈꯨꯠ ꯀꯦꯟ ꯑꯃꯅꯦ
ꯑꯣꯏ
ꯐꯛꯀ ꯊꯥꯔꯒꯅꯦ ꯑꯩꯈꯣꯏꯒꯤ ꯌꯩꯕꯒꯤ ꯃꯇꯝꯒ ꯇꯧꯅꯔꯤꯉꯩ ꯃꯇꯝꯗꯣ ꯑꯗꯨꯒ ꯌꯩꯕ ꯑꯣꯏꯔꯃꯗꯤ ꯑꯗꯨꯒꯤ ꯐꯧꯗꯣ ꯑꯗꯨ ꯌꯥꯝ ꯅꯨꯡꯉꯥꯏꯅꯦꯕ ꯌꯩꯕ ꯖꯣꯝ ꯖꯣꯝ ꯇꯥꯅꯦꯕ
ꯃꯇꯝ ꯆꯪꯉꯣꯏꯗꯕ
ꯑꯥ ꯃꯦꯆꯤꯟꯗꯕꯨꯨꯛꯇ ꯌꯩꯕꯗꯣ ꯁꯦꯕꯥ ꯌꯩꯕꯗꯗꯤ ꯂꯧ ꯁꯪꯉꯝ ꯑꯃꯗ ꯎꯝ ꯑꯃꯒ ꯃꯤꯅꯤꯠ ꯃꯉꯥ ꯇꯔꯥ ꯁ꯭ꯋꯥꯏ ꯈꯛꯇ ꯑꯣꯏꯔꯝꯃꯣꯏ ꯌꯥꯝ ꯊꯣꯛ ꯏꯍꯦ
ꯃꯦꯆꯤꯟꯗ꯭ꯔꯣ ꯌꯩꯔꯤꯁꯦ
ꯍꯧꯖꯤꯛꯇꯤ ꯀꯗꯥꯏꯗꯒꯤ ꯃꯦꯆꯤꯟ ꯅꯠꯇ꯭ꯔꯗꯤ ꯀꯗꯥꯏꯗꯒꯤ ꯈꯨꯠꯅ ꯌꯩꯗꯣꯏꯕ
ꯑꯣ ꯑꯩꯅ ꯍꯥꯏꯗꯤ ꯂꯧ ꯑꯉꯟꯕꯅꯤ ꯀꯥꯏꯅꯒ ꯃꯦꯆꯤꯟ ꯆꯪꯕ ꯌꯥꯗꯦ ꯀꯥꯏꯅ ꯈꯨꯠꯅ ꯌꯩꯕ꯭ꯔ ꯁꯤꯅꯤ
ꯂꯧ ꯑꯉꯝꯕꯗꯗꯤ ꯂꯧ ꯎꯅꯗꯕꯅꯤꯅ ꯃꯦꯆꯤꯟ ꯆꯪꯕ ꯌꯥꯕ ꯃꯤꯐꯝ ꯉꯥꯛꯇꯅꯤ ꯀꯩꯅꯣ
ꯍꯣꯏ ꯑꯅꯤꯔꯛ ꯆꯥꯕꯤ ꯇꯧꯔꯦ ꯑꯗꯨ ꯑꯣꯏꯗꯤ
ꯑꯥ ꯑꯩꯈꯣꯏꯁꯨ ꯍꯟꯗꯛ ꯇꯧꯒꯦ ꯇꯧꯔꯝꯕ ꯑꯩꯈꯣꯏꯗꯥꯒꯤ ꯂꯨꯍꯣꯡꯕꯗꯣ ꯅꯩꯁꯜꯂꯛꯇꯗꯅꯦ ꯑꯩꯈꯣꯏ ꯕꯥꯅ ꯂꯧ ꯂꯣꯛꯄꯗ ꯈꯨꯌꯧꯅꯔꯅꯤꯅꯅꯦ ꯇꯧꯈꯤꯗ꯭ꯔꯦ ꯑꯩꯈꯣꯏꯒꯤ ꯂꯧꯍꯣꯟ ꯍꯨꯜꯂꯝꯕꯗꯣ ꯑꯩꯈꯣꯏ ꯏꯃꯥꯒꯤ ꯃꯅꯥꯎꯄꯥ ꯑꯇꯣꯝꯕ ꯃꯆꯥꯗꯣ ꯎꯍꯟꯗꯅ ꯃꯥꯒꯤꯗꯣ ꯐꯧ ꯈꯔ ꯂꯟ ꯃꯥꯟꯔꯦꯕꯀꯣ ꯎꯌꯦꯛꯅꯁꯨ ꯈꯔ ꯈꯨꯜꯂꯦꯕ ꯑꯉꯟꯕ ꯐꯧ ꯗ ꯂꯣꯛꯄꯁꯦ ꯑꯗꯨ ꯄꯥꯜꯂꯛꯑꯕ ꯃꯇꯝꯗꯁꯨ ꯐꯧꯗꯨ ꯃꯨꯜꯂꯀꯥꯟꯗꯅꯦ ꯍꯣꯏꯒꯤ ꯎꯔꯤꯠꯇꯣ
ꯎꯝ ꯎꯝ ꯎꯔꯤꯠ ꯍꯥꯏꯕ꯭ꯔꯣ ꯎꯗꯤꯛ ꯍꯥꯏꯕ꯭ꯔꯣ
ꯇꯣ
ꯎꯝ
ꯄꯥꯏꯔꯛꯑꯒꯅꯦ
ꯑꯥ
ꯐꯧꯗꯣ ꯇꯨꯞꯄ ꯍꯥꯏꯇꯥꯔꯦ
ꯑꯉꯟꯕ ꯊꯥꯕꯁꯦ ꯎꯆꯦꯛꯅꯗꯤ ꯌꯥꯝ ꯆꯥꯊꯣꯛꯑꯦ ꯍꯥꯏꯕꯅꯦ
ꯑꯥ ꯐꯧ ꯐꯧ ꯅꯨꯡꯒꯤ ꯑꯣꯏꯅꯗꯤ ꯃꯁꯥꯗꯤ ꯐꯕ ꯍꯥꯏꯗꯤ ꯀꯥꯂꯦꯟ ꯊꯥꯒꯤ ꯅꯣꯡ ꯀꯔꯤꯀꯥꯗꯣ ꯇꯥꯕꯅꯤꯅ ꯅꯨꯡꯁꯥꯗꯣ ꯐꯨꯅ ꯌꯩꯔꯦꯗꯅ ꯐꯧꯗꯣ ꯃꯄꯥꯡꯒꯜ ꯀꯟꯅ ꯍꯧꯕꯅꯤꯅꯅꯦ ꯐꯧꯗꯨꯗꯤ ꯃꯔꯨ ꯆꯪꯉꯦꯕ
ꯎꯝ
ꯑꯗꯨꯒ ꯍꯧꯖꯤꯛꯀꯤ ꯎꯔꯤꯛ ꯆꯣꯅ ꯁꯥꯊꯤꯕꯩ ꯆꯥꯡꯁꯦ ꯎꯔꯤꯛꯇꯣ ꯐꯧ ꯀꯩꯅꯣ ꯇꯧꯋꯦꯅ ꯐꯧ ꯌꯥꯝ ꯆꯥꯊꯣꯛꯑꯦꯅ ꯎꯔꯤꯛ ꯑꯃ ꯑꯅꯤ ꯐꯥꯔꯨꯔꯕ ꯎꯣꯡꯉꯥꯜꯂꯒꯅꯦ ꯎꯔꯤꯛ ꯃꯄꯩ ꯑꯃ ꯂꯥꯛꯑꯒ ꯇꯨꯞꯄꯤꯅꯦꯕ ꯃꯣꯏ ꯐꯥꯕ ꯌꯥꯗꯦ ꯃꯣꯏꯗꯤ ꯃꯣꯏ ꯄꯥꯎ ꯐꯥꯎꯅꯕ ꯃꯥꯜꯂꯦꯕꯀꯣ ꯎꯔꯤꯛ ꯄꯥꯏꯔꯛꯑꯒ ꯆꯥꯊꯣꯛꯈꯤꯗꯅꯕꯨ ꯐꯧ ꯐꯅꯌꯥꯝ ꯃꯥꯡꯉꯤ
ꯂꯧ ꯂꯧ ꯉꯥꯛꯄ ꯀꯩꯅꯣ ꯃꯣꯏ ꯃꯤꯒ ꯁꯥꯔ ꯊꯝꯗ꯭ꯔꯣ
ꯑꯥ ꯀꯩꯅꯣ ꯇꯧꯕ꯭ꯔꯥ ꯅꯣꯏꯔꯣꯝꯒꯤꯗꯤ ꯑꯉꯥꯡ ꯐꯧꯁꯦ ꯄꯥꯛ ꯊꯥꯅꯗꯕ꯭ꯔꯥ
ꯊꯥꯗꯦꯗ ꯍꯦꯟꯁꯥꯡ ꯅꯥꯄꯤ ꯉꯥꯛꯇꯅꯦ
ꯎꯝ ꯏꯁꯤꯡ ꯋꯥꯕꯩ ꯋꯥꯔꯤꯔꯣ ꯅꯣꯏꯔꯣꯝꯇ
ꯁꯤꯡ ꯍꯣꯏ ꯏꯁꯤꯡꯕꯨꯗꯤ ꯈꯔꯕꯨꯗꯤ ꯋꯥꯏ
ꯎꯝ ꯀꯩꯅꯣ ꯇꯧꯔꯝꯒꯅꯤꯌꯦ ꯅꯣꯏꯒꯤ
ꯑꯩꯈꯣꯏ ꯁꯣꯟꯅꯤꯅꯦ ꯌꯦꯟꯖꯥꯡ ꯅꯥꯄꯤꯅꯦ ꯍꯦꯟ ꯆꯥꯅꯕꯩꯅꯦ
ꯑꯥ ꯅꯣꯏꯖꯦ ꯋꯥꯇꯔ ꯄ꯭ꯔꯣꯖꯦꯛꯀꯗꯤ ꯑꯗꯨꯝ ꯅꯛꯅꯩꯅꯤꯗꯅꯀꯣ ꯑꯗꯨꯒ ꯀꯃꯥꯏꯅ ꯇꯧꯔꯤꯅꯣ ꯈꯪꯗꯦ ꯃꯣꯏ ꯏꯁꯤꯡꯗꯣ ꯌꯥꯝ ꯋꯥꯏꯗꯨꯕꯣ
ꯈꯔ ꯗꯨꯝ ꯋꯥꯥꯏ ꯑꯗꯨꯗꯤ ꯀꯃꯥꯏꯅ ꯇꯧꯏꯅꯣ
ꯍꯌꯦꯡ ꯑꯩꯅ ꯂꯥꯛꯑꯒ ꯀꯔꯕꯥꯔ ꯇꯧꯒꯦ ꯈꯜꯂꯤꯁꯤꯗꯤ ꯌꯥꯔꯣꯏꯗꯣꯔꯤꯅꯦ ꯑꯗꯨꯗꯤ ꯀꯃꯥꯏꯅ ꯇꯧꯕ ꯑꯗꯨꯗꯤ
ꯀꯔꯕꯥꯔ ꯇꯧꯕꯩ ꯇꯧꯕꯩ ꯇꯧꯕ ꯌꯥꯕ ꯉꯥꯛꯇꯅꯤꯗ
ꯅꯣꯏ ꯑꯗꯨꯒꯤꯗ ꯁꯦꯝꯕ ꯇꯨꯔꯦꯜꯗꯣ ꯑꯗꯨ ꯏꯁꯤꯡ ꯊꯠꯄ ꯌꯥꯎꯕ꯭ꯔꯥ
ꯄ ꯌꯥꯎꯏ ꯍꯥꯏꯗꯤ ꯑꯥ ꯃꯊꯛꯂꯣꯝꯗꯣ ꯂꯣꯏꯅ ꯀꯣꯛꯊꯣꯛꯈ꯭ꯔꯕꯅꯤꯅ ꯈꯤꯇꯪ ꯈꯤꯇꯪꯕꯨꯗꯤ ꯂꯤꯔꯤ ꯂꯤꯔꯤꯕꯨꯗꯤ ꯑꯗꯨꯝ ꯆꯦꯟꯕ
ꯑꯗꯣꯝꯒꯤ ꯇꯨꯨꯔꯦꯜꯗꯨ ꯀꯗꯥꯏꯗꯒꯤ ꯂꯥꯛꯏꯅꯣ
ꯆꯤꯡꯊꯛꯇꯒꯤꯅꯤ ꯃꯣꯏꯒꯤ ꯉꯥꯔꯤꯌꯥꯟ ꯆꯤꯡꯊꯛ ꯑꯗꯩꯒꯤ ꯈꯧꯕꯨꯝ ꯑꯩꯈꯣꯏꯒꯤ ꯑꯁꯤꯗ ꯈꯧꯕꯨꯝ ꯂꯝꯕꯤ ꯂꯩꯗꯅ
ꯑꯥ
ꯀꯥꯒꯤꯕ ꯂꯝꯕꯤꯗꯣ ꯑꯗꯨꯒꯤ ꯆꯤꯡꯗꯨꯗꯩ ꯂꯥꯛꯏꯅꯦꯕ ꯑꯗꯣ ꯀꯗꯥꯏꯋꯥꯏꯗꯩꯅꯣ ꯈꯪꯗꯦ
ꯑꯗꯨꯒꯤꯗꯣ ꯑꯗꯣꯝ ꯖꯒꯥꯗꯣ ꯑꯗꯨꯗ ꯉꯥꯔꯤꯌꯥꯟ ꯀꯧꯕ ꯂꯩꯕ꯭ꯔꯣ
ꯑꯧ ꯂꯩ ꯍꯥꯏꯌꯦ ꯉꯥꯔꯤꯌꯥꯟ ꯀꯧꯕ ꯁꯤꯗ
ꯑꯩꯈꯣꯏ ꯁꯣꯝꯒꯤ ꯑꯃ ꯀꯣꯡꯕ ꯑꯁꯣꯝꯗꯩ ꯆꯠꯂꯒꯅꯦ
ꯎꯝ
ꯉꯥꯔꯤꯌꯥꯟ ꯆꯤꯡ ꯂꯩꯗꯅ ꯑꯈꯣꯏꯁꯨ ꯁꯣꯝꯒꯤꯗꯣ ꯁꯨꯃꯥꯏꯅ ꯌꯥꯔꯤꯄꯣꯛ ꯑꯟꯗ꯭ꯔꯣꯒ ꯇꯥꯕ ꯌꯥꯕ ꯌꯥꯏꯔꯤ ꯄꯣꯛꯀ ꯇꯥꯕ ꯌꯥꯕ ꯑꯗꯣꯝꯒꯤ ꯆꯤꯡ ꯑꯁꯥꯡꯕ ꯂꯩꯗꯅ ꯑꯗꯨꯒ ꯃꯃꯤꯡ ꯆꯞ ꯃꯥꯟꯅꯕ ꯍꯥꯏꯇꯥꯔꯦ ꯍꯧꯖꯤꯛꯀꯤ ꯇꯨꯡꯖꯩ ꯃꯔꯤꯡꯒꯤ ꯉꯥꯔꯤꯌꯥꯟ ꯆꯤꯡ ꯑꯗꯨꯒꯤ ꯅꯣꯏ ꯆꯤꯡꯗꯣ
ꯎꯝ
ꯊꯤ ꯐꯖꯩ ꯍꯥꯏꯅꯦ ꯉꯥꯔꯤꯌꯥꯟꯆꯤꯡꯒꯤꯗꯣ
ꯀꯩꯕꯥ
ꯇꯣꯡꯖꯩ ꯃꯔꯤꯟꯒꯤ ꯅꯣꯏ ꯍꯣꯁꯄꯤꯇꯥꯜ ꯂꯩꯕꯗꯣ ꯑꯗꯨ ꯆꯠꯈꯤꯕ ꯆꯤꯡ ꯂꯝꯕꯤꯗꯣ ꯆꯠꯄ ꯃꯇꯝꯗ ꯌꯥꯝ ꯊꯤꯅ ꯐꯖꯩ ꯍꯥꯏꯌꯦꯕ
ꯐꯖꯩꯌꯦ ꯑꯈꯣꯏ ꯆꯤꯡꯁꯤꯗ ꯌꯦ ꯎꯕꯗ ꯂꯥꯏꯑꯣꯟ ꯍꯦꯠ ꯀꯥꯏꯅꯒ ꯂꯩ ꯆꯤꯡ ꯍꯥꯏꯗꯤ ꯍꯥꯏꯅꯕ ꯍꯥꯏ ꯇꯥꯔꯦ ꯅꯨꯡꯁꯥꯒꯤ ꯃꯀꯣꯛ ꯃꯥꯜꯂ ꯌꯦꯡꯕꯗ
ꯑꯗꯨꯗꯣ ꯂꯥꯟ ꯇꯧꯗ꯭ꯔꯤꯉꯩꯗꯗꯤꯅꯦ ꯅꯣꯏ ꯐꯖꯅ ꯆꯠꯂꯒ ꯌꯦꯡꯅꯔꯝꯃꯦꯕ ꯑꯩꯁꯨ
ꯑꯗꯒꯤ ꯈꯧꯕꯨꯝꯒꯤ ꯋꯥꯇꯔꯐꯣꯜꯒ ꯌꯦꯡꯕ ꯆꯠꯅꯗꯅ
ꯑꯥ ꯑꯩꯁꯨ ꯒꯥꯔꯤ ꯂꯩꯔꯀꯥꯟꯗꯗꯤ ꯍꯦꯛ ꯂꯥꯟ ꯇꯧꯁꯤꯜꯂꯛꯇꯅ ꯆꯠꯄ ꯐꯪꯗ꯭ꯔꯦꯗꯅ ꯐꯖ ꯐꯖꯕ ꯃꯐꯝꯁꯦ
ꯎꯝ
ꯈꯪꯗꯦꯗ ꯇꯧꯔꯤꯁꯦ ꯑꯣ ꯐꯔꯦ ꯐꯔꯦ ꯑꯗꯨꯗꯤ ꯅꯨꯡꯁꯥꯁꯨ ꯁꯥꯕꯅꯤꯅ ꯄꯣꯊꯥꯔꯣ ꯑꯩꯁꯨ ꯉꯥꯇꯪ ꯄꯣꯊꯥꯈꯤꯒꯦ
ꯍꯣꯏ ꯍꯣꯏ
ꯊꯝꯃꯦ ꯀꯣ